ꯍꯜꯂꯣ
ꯇꯥꯕ꯭ꯔꯣ
ꯇꯥꯏꯌꯦ ꯇꯥꯏꯌꯦ
ꯀꯩꯗꯧꯏꯑꯒꯦ
ꯑꯁ ꯋꯥꯃꯟꯗꯅ ꯉꯥꯏꯍꯥꯛ ꯄꯣꯊꯥꯔꯝꯃꯤꯉꯦ ꯏꯁꯥꯁꯦ ꯀꯩꯅꯣꯝ ꯇꯧꯔꯦ ꯏꯁꯥꯁꯦ ꯅꯨꯡꯁꯥꯒ ꯁꯥꯕꯁꯤꯗ ꯊꯕꯛ ꯈꯔꯥ ꯆꯠꯊꯣꯛꯎꯕꯒ ꯄꯩꯈꯥ ꯊꯥ ꯆꯠꯂꯨ ꯑꯥ
ꯅꯪ ꯅꯪ ꯕꯦꯠꯇꯨ ꯀꯃꯥꯏꯅ ꯇꯧꯈ꯭ꯔꯥꯒꯦ
ꯉꯥꯁꯤꯁꯦ ꯏꯟꯇꯔꯚꯤꯌꯨ ꯆꯠꯂꯨꯕꯅꯦ ꯑꯗꯣ ꯏꯟꯇꯔꯚꯤꯌꯨ ꯆꯠꯂꯨꯕꯁꯤꯗ ꯑꯩꯒꯤꯁꯤ ꯌꯥꯝ ꯄ꯭ꯔꯣꯕ꯭ꯂꯦꯝ ꯑꯃꯥ ꯑꯣꯏꯔꯦꯕ ꯑꯩꯅ ꯐꯖꯅ ꯗꯤꯇꯦꯜ ꯕꯦꯠꯁꯤꯗ ꯀꯃꯥꯏꯅ ꯇꯧꯕꯅꯣ ꯈꯣꯠꯄꯅꯣ ꯍꯥꯏꯕꯁꯦ ꯑꯩꯅꯁꯨ ꯐꯖꯅ ꯈꯪꯗꯕꯒ ꯑꯗꯒꯤ ꯑꯩꯅ ꯂꯧꯔꯝꯃꯤꯕ ꯁꯕꯖꯦꯛꯁꯤꯒ ꯌꯥꯝꯅ ꯀꯩꯅꯣ ꯀꯟꯇ꯭ꯔꯥꯁ ꯑꯃꯢꯆꯠ ꯆꯠꯂꯦꯕ ꯇꯧꯔꯤꯁꯦ ꯑꯗꯩ ꯑꯩꯒꯤꯁꯨ ꯈꯤꯇꯪ ꯑꯩꯒꯤ ꯀꯩꯅꯣ ꯍꯥꯏꯒꯗ꯭ꯔꯥ ꯑꯁꯣꯏꯕ ꯍꯥꯏꯒꯗ꯭ꯔꯥ ꯑꯝ ꯑꯁꯣꯟꯕ ꯑꯁꯣꯏꯕ ꯍꯥꯏꯒꯗ꯭ꯔꯥ ꯈꯪꯗ꯭ꯔꯦ ꯑꯩꯈꯣꯏꯒꯤ ꯁꯕꯖꯦꯛꯀꯤ ꯃꯇꯥꯡꯁꯤꯗꯅꯦ ꯄꯤ ꯁꯤꯒꯤꯁꯨ ꯑꯩꯁꯨ ꯈꯤꯇꯪ ꯑꯃ ꯋꯥꯠꯄ ꯈꯔꯗꯤ ꯂꯩꯔꯦꯕꯀꯣ ꯃꯣꯏ ꯄꯤ ꯁꯤꯗꯨꯅ ꯄꯤ ꯁꯤ ꯑꯣꯏꯖꯔꯒꯁꯨ ꯉꯁꯥꯏꯒꯤ ꯁꯞꯖꯦꯛꯁꯦ ꯃꯣꯏꯒꯤ ꯕꯦꯠꯀꯤ ꯑꯣꯖꯥꯒꯩ ꯑꯣꯖꯥꯒꯩꯁꯤꯅ ꯑꯩꯅ ꯏꯟꯇꯔꯚꯤꯌꯨ ꯇꯧꯕꯩ ꯆꯪꯕꯩꯁꯤꯗ ꯑꯩ ꯑꯗꯨꯝ ꯗꯥꯏꯔꯦꯛ ꯑꯗꯨꯝ ꯍꯥꯏꯔꯦꯕ ꯁꯥꯔ ꯑꯩꯒꯤꯁꯦ ꯑꯩ ꯊꯥꯖꯟꯕꯗꯤ ꯑꯗꯨꯝ ꯀꯩꯅꯣꯗ ꯊꯥꯖꯤꯟꯕꯅꯤ ꯎꯝ ꯄꯣꯜ ꯁꯥꯏꯟꯁꯇ ꯑꯦꯝ ꯑꯦꯒꯤ ꯁꯕꯖꯦꯛꯇ ꯊꯥꯖꯤꯜꯂꯦ ꯇꯧꯕꯇꯕꯨ ꯑꯩꯗꯤ ꯀꯩꯅꯣꯗ ꯁꯥꯏꯟꯁꯀꯤ ꯄꯦꯇꯥꯒꯣꯖꯤꯁꯦ ꯑꯩ ꯁꯥꯏꯟꯁ ꯑꯣꯏꯅ ꯂꯧꯖꯒꯦꯅ ꯈꯟꯕꯅꯦ ꯑꯗꯣ ꯃꯣꯏꯅ ꯁꯥꯏꯟꯁꯀꯤꯁꯦ ꯄꯤ ꯁꯤ ꯁꯨꯗꯦꯅ ꯁꯨ ꯁꯨꯃꯥꯏꯅ ꯇꯧꯔꯛꯄꯗꯒꯤ ꯑꯩꯁꯦ ꯐꯣꯔꯝꯁꯦ ꯂꯧꯔꯒ ꯇꯧꯈꯤꯕꯅꯦ ꯑꯗꯣ ꯁꯨꯝ ꯑꯣꯟꯊꯣꯛ ꯑꯣꯟꯁꯤꯟ ꯌꯥꯔꯒꯗꯤ ꯍꯥꯏꯗꯅ ꯑꯣꯟꯊꯣꯛꯀꯦꯅ ꯈꯜꯂꯦ ꯑꯗꯩ ꯑꯩꯗꯤ ꯁꯥꯏꯟꯁꯀꯤ ꯀꯩꯅꯣꯅꯦꯅ ꯍꯥꯏꯌꯦꯕꯀꯣ ꯑꯗꯣ ꯃꯣꯏ ꯏꯟꯇꯔꯚꯤꯌꯨꯗ ꯁꯨꯃꯥꯏꯅ ꯍꯥꯏꯔꯛꯑꯦ ꯅꯪ ꯁꯥꯏꯟꯁꯀꯤ ꯁꯞꯖꯦꯛꯁꯦ ꯀꯩꯅꯣ ꯀꯩ ꯀꯩ ꯂꯧꯔꯤꯅꯣ ꯍꯥꯏ ꯑꯩ ꯕꯥ ꯕꯣꯠꯅꯤ ꯍꯨꯂꯣꯖꯤ ꯀꯦꯃꯦꯁꯇ꯭ꯔꯤ ꯂꯧꯋꯤꯁꯤꯅꯦꯕ ꯑꯗꯨ ꯑꯣꯏꯇꯔꯗꯤ ꯅꯪꯒꯤꯁꯦ ꯍꯌꯦꯡ ꯌꯥꯝꯅ ꯐꯔꯛ ꯇꯥꯕ ꯑꯃꯥ ꯑꯣꯏꯔꯦꯅꯦꯅ ꯍꯥꯏꯦ ꯑꯩꯗꯤ ꯀꯩꯒꯤ ꯀꯃꯥꯏꯅ ꯇꯧꯗꯣꯏꯅꯣ ꯍꯥꯏꯔꯦ
ꯎꯝ
ꯃꯦꯝ ꯃꯦꯝ ꯃꯣꯏꯅ ꯑꯩꯒꯤ ꯀꯩꯅꯣꯁꯦ ꯐꯣꯔꯝ ꯀꯩꯀꯥꯁꯦ ꯂꯣꯏꯅ ꯚꯦꯔꯤꯐꯥꯏꯠ ꯇꯧꯕ ꯃꯇꯝꯗ ꯃꯣꯏꯅ ꯍꯥꯏꯌꯦꯕꯀꯣ
ꯎꯝ
ꯅꯪꯅ ꯄꯣꯜ ꯁꯥꯏꯟꯁꯇ ꯑꯦꯝ ꯑꯦꯁꯦ ꯇꯧꯔꯕꯅꯤꯅ ꯇꯥꯁꯦꯡꯅ ꯅꯪꯅ ꯁꯤ ꯄꯣꯜ ꯁꯥꯏꯟꯁꯇ ꯇꯧꯔꯒꯦ ꯍꯥꯏꯔꯒꯗꯤ ꯌꯥꯏ ꯑꯗꯨꯕꯨ ꯍꯌꯦꯡ ꯅꯪꯅ ꯁ꯭ꯀꯨꯜ ꯁꯞꯖꯦꯛ ꯍꯥꯏꯅ ꯍꯥꯏꯑꯦ ꯃꯣꯏꯅꯀꯣ ꯁ꯭ꯀꯨꯜ ꯁꯕꯖꯦꯛ ꯍꯥꯏꯗꯅ ꯄꯣꯜ ꯁꯥꯏꯟꯁ ꯍꯥꯏꯅ ꯇꯣꯉꯥꯟꯅ ꯁꯞꯖꯦꯛꯁꯦ ꯂꯩꯕꯗꯤ ꯅꯠꯇꯦ ꯁ꯭ꯀꯨꯜꯒꯤ ꯑꯣꯏꯅ ꯇꯧꯔꯛꯄ ꯃꯇꯝꯗꯗꯤ ꯑꯗꯨꯅ ꯂꯥ ꯑꯥ ꯋꯥꯟ ꯇꯨ ꯇꯦꯟꯕꯨꯛ ꯇꯥꯛꯄ ꯃꯇꯝꯁꯤꯗꯀꯣ ꯑꯩꯈꯣꯏꯒꯤ ꯁꯞꯖꯦꯛꯁꯦ ꯃꯣꯏꯅ ꯑꯣꯖꯥ ꯂꯧꯔꯛꯄ ꯃꯇꯝꯗ ꯑꯥ ꯄꯣꯜ ꯁꯥ꯭ꯢꯁ ꯀꯩꯅꯣꯗ ꯑꯥꯔꯠꯁꯇ ꯍꯤꯁꯇ꯭ꯔꯤ ꯔꯤꯗ ꯖꯣꯒ꯭ꯔꯥꯐꯤꯗ ꯁꯨꯃꯥꯏꯅ ꯑꯦꯝ ꯑꯦ ꯂꯣꯏꯔꯕ ꯃꯥꯁꯇꯔ ꯂꯣꯏꯔꯕ ꯗꯤꯒ꯭ꯔꯤ ꯁꯨꯃꯥꯏꯅ ꯄꯥꯏꯔꯕ ꯑꯣꯖꯥ ꯑꯣꯏꯅ ꯀꯧꯖꯒꯦ ꯍꯥꯏꯔꯛꯄ ꯇꯥꯔꯗꯤ ꯅꯪꯁꯦ ꯁꯨꯡꯐꯪ ꯐꯪꯉꯥꯔꯣꯏ ꯁꯤꯅꯦ ꯃꯣꯏꯅ ꯍꯥꯏꯁꯦꯀꯣ ꯅꯪꯒꯤ ꯀꯩꯅꯣ ꯂꯩꯔꯔꯣꯏ ꯑꯗꯨꯗꯨꯅ ꯅꯪꯒꯤꯁꯦ ꯑꯥ ꯌꯥꯝꯅ ꯀꯩꯅꯣ ꯇꯧꯔꯤꯅꯦ ꯁꯤ ꯊꯧꯗꯣꯛꯁꯦ ꯌꯥꯥꯝ ꯊꯣꯛꯄ ꯌꯥꯎꯋꯦ ꯍꯥꯏꯌꯦꯕꯀꯣ ꯁꯨꯃꯥꯏꯅ ꯁꯥꯏꯟꯁꯇꯒꯤ ꯑꯥꯔꯠꯁꯇ ꯑꯣꯟꯊꯕ ꯁꯇꯨꯗꯦꯟꯁꯤꯡꯁꯦ ꯌꯥꯝꯅ ꯐꯔꯛ ꯑꯃꯥꯏ ꯇꯧꯋꯦ ꯍꯥꯏꯌꯦꯕ ꯈꯪꯕ ꯑꯗꯨꯃꯥꯏꯅ ꯇꯧꯕꯗꯨꯅ ꯑꯩꯁꯨ ꯀꯌꯥ ꯅꯣꯂꯦꯖꯇꯣ ꯂꯩꯇꯕꯅꯤꯅ ꯑꯗꯨꯝ ꯇꯥꯔꯒꯕꯨꯗꯤ ꯂꯥꯛꯑꯦ ꯑꯗꯣ ꯃꯣꯏꯅ ꯁꯥꯏꯟꯁꯇꯗꯤ ꯑꯣꯟꯗ ꯇꯥꯔꯒꯅ ꯑꯃꯨꯛ ꯀꯔꯤ ꯍꯥꯏ ꯁꯥꯏꯟꯁ ꯁꯤꯅ ꯑꯃꯨꯛ ꯅꯪꯅ ꯂꯧꯔꯤꯕ ꯁꯕꯖꯦꯛꯁꯦ ꯃꯥꯁꯇꯔ ꯑꯦꯝ ꯑꯦꯁ ꯁꯤ ꯇꯧꯗꯕꯅꯤꯅ ꯌꯦꯡꯉꯨꯕꯀꯣ ꯑꯦꯝ ꯑꯦꯁ ꯁꯤꯁꯦ ꯇꯧꯗ꯭ꯔꯕꯅꯤꯅ ꯅꯪꯅ ꯍꯌꯦꯡ ꯁꯥꯏꯟꯁꯁꯦ ꯂꯧꯕ ꯃꯇꯝꯗ ꯑꯗꯨꯁꯨ ꯁꯥꯏꯟꯁꯦ ꯑꯦꯝ ꯑꯦ ꯑꯥ ꯂꯧ ꯇꯥꯔꯒꯗꯤ ꯍꯌꯦꯡ ꯅꯪꯒꯤ ꯁꯞꯖꯦꯛꯁꯦ ꯀꯔꯝꯕꯗ ꯂꯥꯛꯏꯅꯣ ꯍꯥꯏꯕ ꯑꯃ ꯀꯩꯅꯣ ꯍꯪꯉꯛꯄ ꯃꯇꯝꯗ ꯑꯦ ꯑꯦꯂꯚꯦꯟ ꯇꯨꯋꯜꯞꯀꯤ ꯒ꯭ꯔꯦꯖꯨꯋꯦꯠ ꯇꯤꯆꯔꯤꯡ ꯆꯧꯔꯛꯄ ꯃꯇꯝꯗ ꯑꯦ ꯕꯦꯠ ꯇꯤ ꯂꯣꯏꯔꯦ ꯍꯥꯏꯔꯒ ꯃꯥꯗꯤ ꯕꯦꯠ ꯇꯤ ꯂꯣꯏꯔꯦ ꯑꯗꯨ ꯁꯞꯖꯦꯛꯁꯦ ꯇꯥꯛꯇ꯭ꯔꯤꯁꯦ ꯀꯔꯝꯕꯅꯣꯅꯦꯅ ꯍꯥꯏꯕ ꯃꯇꯝꯗ ꯃꯥꯗꯤ ꯁꯥꯏꯟꯁ ꯍꯦꯟꯅ ꯆꯠꯈ꯭ꯔꯅꯤ ꯍꯥꯏꯌꯦꯕꯀꯣ ꯃꯥꯏ ꯁꯞꯖꯦꯛ ꯑꯃ ꯂꯥꯛꯑꯔꯣꯏ ꯍꯥꯏꯌꯦꯕ ꯁꯞꯖꯦꯛ ꯑꯃ ꯂꯥꯛ ꯇꯥꯔꯒꯗꯤ ꯑꯦꯝ ꯑꯦ ꯇꯝꯃꯗꯗꯤ ꯂꯥꯛꯀꯥꯗꯧꯔꯤꯕ
ꯑꯣ
ꯇꯥꯔꯒꯗꯤ ꯑꯦꯝ ꯑꯦꯗ ꯂꯥꯛꯇꯤꯗꯤ ꯁꯥꯏꯟꯁꯇ ꯑꯣꯏꯔꯒꯁꯨ ꯑꯦꯝ ꯑꯦ ꯖꯨꯂꯣꯖꯤ ꯑꯦꯝ ꯑꯦ ꯕꯣꯠꯇ ꯑꯦꯝ ꯑꯦ ꯌꯥꯔꯦ ꯑꯦꯝ ꯑꯦ ꯁꯤ ꯕꯣꯠ ꯎꯝ ꯑꯦꯝ ꯑꯦ ꯁꯤ ꯑꯗꯣ ꯑꯦꯝ ꯑꯦ ꯁꯤ ꯐꯤꯖꯤꯛꯁ ꯁꯨꯃꯥꯏꯅ ꯂꯥꯛꯇꯥꯥꯔꯒꯗꯤ ꯁꯥꯏꯟꯁ ꯍꯥꯏꯅ ꯕꯦꯗꯥꯒꯣꯖꯤꯗ ꯂꯥꯛꯇꯥꯥꯔꯒꯁꯨ ꯍꯌꯦꯡ ꯂꯧꯔꯛꯄ ꯃꯇꯝꯗꯗꯤ ꯁꯞꯖꯦꯛ ꯋꯥꯏꯁꯀꯤ ꯑꯣꯖꯥ ꯀꯧꯔꯛꯄ ꯃꯇꯝꯗꯗꯤ ꯑꯗꯨꯁꯨ ꯑꯃꯨꯛ ꯌꯥꯔꯣꯏꯗꯣꯔꯤꯕ ꯑꯩꯒꯤꯁꯦ ꯈꯪꯕ꯭ꯔꯥ ꯑꯗꯨꯒ ꯌꯥꯝꯅ ꯃꯣꯏ ꯑꯗꯨꯃꯥꯏꯅ ꯍꯥꯏꯔꯛꯑꯦ ꯑꯗꯒꯤꯗꯤ ꯑꯃꯨꯛ ꯇꯉꯥꯏ ꯐꯗꯅ ꯃꯥꯢꯗꯣ ꯑꯩꯈꯣꯏꯅ ꯑꯃꯨꯛ ꯍꯥꯏ ꯃꯣꯢ ꯀꯩꯅꯣꯅ ꯑꯃꯨꯛ ꯍꯥꯏꯁꯦ ꯇꯉꯥꯏ ꯐꯗꯅ ꯅꯪꯅ ꯑꯥ ꯂꯣꯋꯔꯒꯤ ꯃꯆꯥ ꯃꯁꯨ ꯐꯣꯔꯗꯒꯤꯅ ꯀ꯭ꯂꯥꯁ ꯐꯥꯏꯚꯇꯩꯅ ꯑꯞ ꯇꯨ ꯇꯦꯟꯕꯨꯛꯀꯤ ꯃꯅꯨꯡꯗ ꯂꯩꯕ ꯍꯥꯏ ꯇꯔꯦꯀꯣ ꯁꯤ ꯑꯣꯖꯥ ꯃꯆꯥꯒꯤ ꯑꯣꯏꯅ ꯇꯥꯛꯀꯦ ꯍꯥꯏꯔꯒꯗꯤ ꯒ꯭ꯔꯦꯖꯨꯋꯦꯠꯅ ꯑꯗꯨꯝ ꯒ꯭ꯔꯦꯖꯨꯋꯦꯠ ꯁꯥꯏꯟꯁ ꯒ꯭ꯔꯦꯖꯨꯋꯦꯠꯅ ꯌꯥꯏ ꯁꯤꯅꯦꯕ ꯁꯥꯏꯟꯁ ꯒ꯭ꯔꯦꯖꯨꯋꯦꯠꯅ ꯌꯥꯏ ꯍꯥꯏꯕ ꯑꯗꯨꯗꯨꯗ ꯉꯁꯥꯏꯒꯤ ꯑꯩꯒꯤ ꯄꯤ ꯁꯤꯁꯦ ꯑꯦ ꯈꯤꯇꯪ ꯁꯨꯒꯗꯕ ꯄꯣꯏꯟ ꯑꯃꯥꯈꯛꯇꯅꯦꯕ ꯋꯥꯠꯂꯤꯁꯦ ꯐꯤꯐꯇꯤ ꯐꯣꯔ ꯍꯥꯏꯔ ꯐꯤꯐꯇꯤ ꯐꯥꯏꯚ ꯑꯣꯏꯒꯗꯕꯗ
ꯑꯗꯨꯗꯤ ꯇꯧꯁꯜꯂꯨꯔꯁꯨ ꯐꯔꯛ ꯇꯥꯕꯤ ꯋꯥꯔꯤꯅꯤ ꯅꯪꯒꯤꯁꯤꯗꯤ
ꯍꯥꯏꯔꯦ ꯃꯣꯏꯅ ꯍꯌꯦꯡ ꯅꯪꯒꯤ ꯑꯣꯖꯥꯁꯦ ꯈꯜꯂꯨꯔꯒꯗꯤ ꯒꯣꯕꯔꯃꯦꯟꯅ ꯑꯣꯔ ꯀꯩꯅꯣꯅ ꯍꯌꯦꯡ ꯌꯦꯠ ꯌꯦꯠꯂꯛ ꯇꯥꯔꯒꯗꯤ ꯐꯥꯔꯛ ꯇꯥ ꯇꯥꯅꯤ ꯍꯥꯏꯔꯤꯕ ꯈꯪꯕ꯭ꯔꯥ ꯑꯗꯨꯏ ꯑꯗꯨꯁꯨ ꯅꯠꯇꯅ ꯒꯣꯚꯔꯃꯦꯟꯅ ꯃꯣꯏ ꯊꯕꯛ ꯀꯧꯔꯛꯄ ꯃꯇꯝꯗ ꯐꯤꯞꯇꯤ ꯐꯥꯏꯚ ꯄꯤ ꯁꯤ ꯐꯪꯉꯥꯕ ꯁꯥꯇ꯭ꯔꯅ ꯑꯥ ꯑꯥ ꯑꯗꯨꯅ ꯀꯦꯁꯟꯁꯨ ꯍꯥꯏꯔꯃꯦ ꯋꯥꯟꯗ ꯀꯥ꯭ꯢꯇꯔꯤ ꯌꯥꯗ꯭ꯔꯤ ꯁꯨꯃꯥꯢꯅ ꯑꯩ ꯏꯆꯤꯞ ꯐꯤꯐꯇꯤ ꯐꯥꯏꯐꯇꯣ ꯌꯧꯗ꯭ꯔꯗꯤ ꯀꯩꯅꯣ ꯇꯧꯕ ꯌꯥꯔꯣꯏ ꯍꯥꯏꯕꯒꯨꯝꯁꯨ ꯇꯧꯕꯅꯤꯅꯦ ꯑꯗꯨꯃꯥꯏꯅꯗꯤ ꯍꯥꯏꯐꯦꯠꯅꯗꯤ ꯊꯣꯛꯈꯤꯕ꯭ꯔꯥ ꯑꯩꯁꯨ ꯍꯥꯏꯐꯦꯠꯇꯤ ꯀꯥꯎꯔꯦ ꯑꯗꯨꯗꯣ ꯍꯪꯗꯤ ꯍꯪꯕꯤꯔꯛꯀꯦ ꯀꯥꯏꯅ ꯔꯥꯀꯦꯁꯅ ꯍꯥꯏꯔꯛꯈꯤꯕꯀꯣ ꯉꯁꯥꯏꯁꯦ ꯃꯥꯒꯥ ꯋꯥꯔꯤ ꯁꯥꯟꯅꯕꯗ ꯑꯗꯨꯃꯥꯏꯅ ꯍꯥꯏꯔꯛꯀꯦ ꯑꯗꯨꯗꯨꯗ ꯑꯩꯁꯦ ꯌꯥꯝ ꯆꯃꯝꯅꯕꯗꯣ ꯑꯗꯨꯃꯥꯏꯅ ꯐꯤꯐꯇꯤ ꯐꯥꯏꯚꯁꯦ ꯍꯦꯛ ꯁꯨꯗꯒꯨꯝꯁꯨ ꯇꯧ ꯑꯗꯨ ꯁꯨꯍꯧꯗ꯭ꯔꯕꯅꯤꯅ ꯋꯥꯔꯤꯗꯤ ꯑꯗꯨꯝ ꯂꯩꯕ ꯍꯥꯏꯗꯤ ꯌꯦꯠꯀꯦꯅ ꯌꯦꯠꯂꯒꯗꯤ ꯌꯥꯕ ꯌꯥꯕꯒꯤ ꯐꯤꯕꯝꯗꯨꯗꯤ ꯂꯩꯕ ꯑꯗꯩ ꯑꯩꯉꯣꯟꯗ ꯑꯃꯨꯛ ꯇꯝꯁꯤꯜꯂꯨꯔꯒ ꯇꯉꯥꯏ ꯐꯗꯅ ꯁꯥꯏꯟꯁ ꯂꯧꯔꯒ ꯀ꯭ꯂꯥꯁ ꯐꯣ ꯑ ꯁꯤꯛꯁ ꯇꯨꯗꯒꯤꯅ ꯇꯦꯟꯐꯧꯇꯪꯒꯤ ꯇꯥꯛꯄꯒꯤꯗꯤ ꯒ꯭ꯔꯦꯖꯨꯌꯦꯠꯇꯨꯅ ꯌꯥꯔꯦ ꯍꯥꯏꯕꯕꯨꯗꯤ ꯌꯥꯕ ꯑꯗꯨ ꯑꯣꯏꯇꯥꯥꯔꯒꯗꯤ ꯑꯩꯅ ꯍꯥꯏꯔꯦ ꯑꯗꯨ ꯑꯗꯨ ꯐꯥꯎꯕꯗꯪꯒꯤ ꯂꯋꯥꯔꯒꯤꯗꯪ ꯇꯥꯛꯄ ꯌꯥꯔ ꯍꯥꯏꯔꯒꯗꯤ ꯑꯩꯅ ꯕꯤ ꯑꯦꯗ ꯇꯧꯗ꯭ꯔꯒꯁꯨ ꯕꯤ ꯑꯦꯗꯁꯦꯑꯌꯥꯝꯕꯅ ꯑꯦꯂꯕꯦꯟ ꯇꯨꯌꯦꯞꯁꯨ ꯇꯥꯛ ꯌꯥꯕꯒꯤ ꯀꯟꯗꯤꯁꯟꯗꯅꯤꯗꯅꯀꯣ ꯑꯗꯨꯃꯥꯏꯅ ꯂꯥꯛꯄꯗ ꯑꯗꯨ ꯇꯧꯗꯣꯏ ꯁꯔꯨꯛꯄꯨꯗꯤ ꯆꯞ ꯃꯥꯟꯅꯔꯕꯅꯤꯅ ꯗꯥꯏꯠꯁꯦ ꯇꯧꯊꯣꯛ ꯗꯥꯏꯠꯅ ꯑꯞ ꯇꯨ ꯑꯥꯏꯠ ꯐꯥꯎꯅꯦ ꯋꯥꯟꯗꯩꯅ ꯑꯥꯏꯠ ꯐꯥꯎꯅꯦ ꯍꯥꯏꯕ ꯑꯃꯨꯛ ꯋꯥꯟ ꯇꯨ ꯐꯥꯏꯚ ꯐꯥꯎ ꯇꯥꯛꯄ ꯌꯥꯔꯛꯏꯅꯦꯕ ꯋꯥꯔꯤꯁꯦ ꯕꯤ ꯑꯦꯠ ꯀꯤꯗꯤ ꯑꯃꯨꯛ ꯋꯥꯟ ꯇꯨ ꯊ꯭ꯔꯤ ꯐꯣꯔꯁꯦ ꯑꯃꯨꯛ ꯇꯥꯛꯄ ꯌꯥꯔꯛꯑꯣꯏꯗꯣꯏꯅꯦꯕ ꯌꯥꯗꯕꯅꯤꯅ ꯑꯩꯅ ꯁꯣꯝ ꯅꯥꯀꯟꯒꯤ ꯅꯥꯏꯟ ꯇꯦꯟꯁꯦ ꯇꯥꯛꯎꯗ꯭ꯔꯒꯁꯨ ꯁꯣꯝꯗ ꯋꯥꯟꯗꯒꯤꯅ ꯑꯥꯏꯠꯐꯥꯎ ꯇꯥꯛꯑꯗꯤ ꯑꯗꯨ ꯏꯅꯐ ꯑꯣꯏꯗ꯭ꯔꯥ ꯁꯤꯅꯤ ꯑꯩꯅ ꯈꯜꯂꯤꯁꯦ ꯗꯥꯏꯠ ꯇꯧꯕꯗ ꯀꯩꯁꯨ ꯀꯥꯏꯕ ꯂꯩꯇꯦ
ꯃꯥꯅꯦ ꯗꯥꯏꯠ ꯇꯧ ꯗꯥꯏꯠ ꯇꯧꯕ ꯀꯩꯁꯨ ꯀꯥꯏꯕ ꯂꯩꯇꯦ ꯗꯥꯏꯠꯀꯤꯁꯨ ꯏꯃꯥꯟꯅꯕꯤ ꯈꯪꯅꯕ ꯂꯩꯌꯦꯕ ꯅꯪ ꯇꯧꯅꯤꯡꯉꯒꯁꯨ ꯑꯗꯨꯝ ꯇꯥꯟꯅꯕ ꯌꯥꯅꯤꯕ ꯗꯥꯏꯠꯀꯤ ꯀꯩꯅꯣ ꯗꯥꯏꯠꯀꯤꯗꯤ ꯀꯩꯅꯣꯅꯦꯕ ꯄ꯭ꯔꯥꯏꯚꯦꯠꯀꯤ ꯁꯨꯃꯥꯏꯅ ꯃꯌꯥꯝ ꯊꯣꯛꯇꯦꯕ ꯕꯤꯠ ꯁꯨꯃꯥꯏꯅ ꯍꯥꯏꯗꯤ ꯕꯤꯑꯦꯠꯀꯤ ꯃꯌꯥꯝ ꯑꯃ ꯍꯥꯏ ꯗꯤꯁꯇ꯭ꯔꯤꯛ ꯗꯤꯁꯇ꯭ꯔꯤꯛꯀꯤ ꯅꯠꯇꯕꯤꯗ ꯍꯦꯛ ꯃꯐꯝ ꯃꯐꯝꯒꯤ ꯂꯣꯏꯊꯣꯛ ꯇꯧꯋꯤꯗꯅ ꯃꯣꯏꯒꯤꯅ ꯇꯧꯗꯦꯕ ꯏꯝꯐꯥꯜ ꯏꯁ ꯁꯨꯋꯦꯁ ꯍꯥꯏꯅ ꯁꯨꯃꯥꯏꯅ ꯊꯣꯛꯀꯅꯦꯕ ꯗꯥꯏꯠꯀꯤꯗꯤꯑꯥ ꯑꯥ ꯑꯥ ꯍꯥꯟꯅ ꯏꯝꯐꯥꯜ ꯋꯦꯁꯀꯤ ꯑꯣꯏꯅ ꯗꯤ ꯑꯦꯝ ꯀꯣꯂꯦꯖꯇ ꯑꯣꯏꯔꯝꯕꯅꯦꯕ ꯑꯗꯣ ꯃꯐꯝꯁꯦ ꯃꯣꯏ ꯍꯧꯖꯤꯛ ꯀꯥꯏꯋꯥꯏ ꯍꯣꯡ ꯇꯣ ꯐꯝꯂꯧ
ꯍꯣꯡꯗ꯭ꯔꯤ ꯍꯥꯏꯑꯦ ꯍꯣꯡꯗ꯭ꯔꯤ ꯍꯥꯏꯑꯦ ꯑꯩꯅ ꯑꯉꯥꯡ ꯑꯝꯗ ꯍꯪꯕꯗ
ꯑꯗꯨꯨꯃꯥꯏꯅꯗꯤ ꯂꯩꯕꯅꯦ ꯏꯃꯥꯟꯅꯕꯤꯒ ꯌꯥꯝ ꯇꯧꯅꯩꯌꯦ ꯗꯥꯏꯠ ꯑꯗꯨꯒ ꯕꯤ ꯑꯦꯠ ꯑꯦ ꯑꯗꯨꯒ ꯀꯩꯅꯣꯁꯤꯅ ꯏꯝꯐꯥꯜ ꯏꯁꯀꯤꯅ ꯀꯩꯅꯣꯗ ꯎꯝ ꯀꯩꯅꯣꯗ ꯎꯝ ꯀꯩꯀꯣꯟ ꯁꯨꯃꯥꯏꯅ ꯂꯩꯕꯅꯦ ꯋꯥ ꯑꯗꯣ ꯗꯥꯏꯠ ꯇꯧꯔꯁꯨ ꯀꯩꯁꯨ ꯀꯥꯏꯗꯦ ꯅꯪꯒꯤ ꯄꯣꯠꯇꯨꯗꯤ
ꯑꯠ ꯑꯗꯥꯏꯠ ꯑꯣꯏ ꯇꯧ ꯐꯗꯧ ꯃꯥꯜꯂꯦ ꯍꯥꯏꯅ ꯈꯜꯂꯤꯁꯤꯅ ꯕꯤꯑꯦꯠꯇꯨꯗꯤ ꯇꯉꯥꯏ ꯐꯗꯅ ꯍꯌꯦꯡ ꯒ꯭ꯔꯦꯖꯨꯋꯦꯠ ꯇꯤꯆꯔ ꯀꯧꯔꯛꯑꯒ ꯁ
ꯎꯝ ꯗꯥꯏꯠ ꯂꯣꯏꯁꯜꯂꯀꯥꯟꯗ ꯗꯥꯏꯠ ꯂꯣꯏꯁꯤꯜꯂꯀꯥꯟꯗ ꯑꯗꯨꯝ ꯃꯈꯥ ꯃ ꯃꯈꯥ ꯑꯗꯨꯝ ꯇꯧꯗꯕ ꯌꯥꯏꯗ ꯃꯤ ꯑꯍꯟ ꯃꯌꯥꯝ ꯑꯃ ꯎꯝ ꯍꯟꯅꯨ ꯍꯟꯊꯤ ꯃꯌꯥꯝ ꯑꯃ ꯕꯦꯠ
ꯑꯗꯣ ꯗꯥꯏꯠꯀꯤꯗꯤꯅꯦ ꯑꯍꯟ ꯑꯝ ꯂꯥꯛꯑꯦꯕꯀꯣ ꯑꯝ ꯗꯥꯏꯠꯀꯤꯗꯤ ꯑ ꯑꯩꯅ ꯍꯥꯏꯅꯤꯡꯉꯤꯁꯤꯀꯣ ꯗꯥꯏꯠꯀꯤꯗꯤ ꯃꯈꯥ ꯃꯥ ꯒꯤ ꯗꯥꯏꯠ ꯍꯥꯏꯔꯒ ꯗꯥꯏꯠꯀꯤ ꯃꯊꯛ ꯀꯥꯈꯠꯄ ꯂꯩꯇꯦꯗꯅ ꯕꯤ ꯑꯦꯗꯀꯤꯗꯤ ꯑꯃꯨꯛ ꯑꯦꯝ ꯑꯦꯗ ꯍꯥꯏꯅ ꯂꯩꯇ꯭ꯔꯣ
ꯃꯥꯅꯦ ꯃꯥꯅꯦ
ꯑꯗꯨꯗꯤ ꯂꯩꯕꯀꯣ ꯑꯗꯣ ꯗꯥꯏꯠ ꯇꯧꯔꯒꯅ ꯑꯞ ꯇꯨ ꯀ꯭ꯂꯥꯁ ꯑꯥꯏꯚ ꯐꯥꯎꯒꯤꯗꯤ ꯑꯗꯨꯝ ꯇꯥꯛꯄ ꯌꯥꯔꯦ ꯍꯥꯏꯖꯃ
ꯌꯥꯏ ꯌꯥꯏ ꯌꯥꯏ ꯎꯝ ꯎꯝ ꯎꯝ ꯑꯗꯨ ꯗꯥꯏꯠꯅꯕꯨ ꯐꯩ ꯍꯧꯖꯤꯛ ꯃꯣꯏ ꯃꯇꯝꯕꯨꯗꯤ ꯍꯥꯏꯔꯛꯑꯅꯤ ꯗꯤ ꯗꯥꯏꯠ ꯀꯤꯁꯨ
ꯑ ꯗꯥꯏꯠꯀꯤꯁꯨ ꯍꯥꯏꯔꯛꯑꯅꯤ ꯍꯥꯏꯌꯦꯕ ꯀꯣ ꯃꯣꯏꯁꯨ ꯐꯣꯝ ꯊꯥꯗ꯭ꯔꯤ ꯍꯥꯏꯌꯦꯕ ꯑꯗꯣ ꯗꯥꯏꯛꯀꯤꯗꯣ ꯍꯥꯏꯔꯛꯑꯒꯗꯤ ꯑꯩꯅ ꯒꯣꯔꯃꯦꯟꯒꯤ ꯑꯣꯏꯔꯒꯁꯨ ꯄꯩꯁꯥꯗꯤ ꯈꯔꯁꯨ ꯑꯗꯨꯝ ꯑ ꯒꯣꯔꯃꯦꯟꯒꯤꯅꯤꯅ ꯒꯣꯔꯃꯦꯟꯗ ꯇꯧ ꯇꯥꯔꯒꯗꯤ ꯌꯥꯝ ꯀꯟꯅꯁꯨ ꯄ꯭ꯔꯥꯏꯚꯦꯠꯀꯤ ꯆꯪꯉꯤ ꯗꯨꯃꯥꯏꯅꯗꯤ ꯆꯪꯉꯔꯣꯏꯗꯅ
ꯍꯣꯏ ꯑꯦꯗꯃꯤꯁꯟ ꯀꯩꯀꯥ ꯀꯩꯝ ꯆꯪꯉꯔꯣꯏ ꯑꯗꯨꯒ ꯁꯨꯝ ꯈꯪꯅ ꯆꯥꯟꯅꯕ ꯍꯥꯏꯗꯤ ꯃꯤꯗꯨ ꯁꯤꯠꯇꯨ ꯂꯤꯃꯤꯇꯦꯠꯅꯤꯅ ꯑꯀꯛꯅꯕ ꯑ ꯁꯤꯠꯅꯤꯅ ꯑꯗꯨꯝ ꯈꯪꯅ ꯆꯥꯟꯅꯕ ꯈꯔꯒꯤ ꯃꯣꯏꯒꯤ ꯆꯦꯟꯕꯤ ꯆꯣꯡꯕꯤꯕꯒꯤꯀꯣ ꯎ ꯌꯨꯅꯤꯐꯣꯔꯝꯁꯦ ꯃꯣꯏ ꯍꯌꯦꯡ ꯇꯤ ꯒꯤ ꯀꯩꯅꯣ ꯇꯧꯔꯛꯑꯀꯥꯟꯗ ꯎꯨꯝ ꯁꯥꯔꯤ ꯅꯨꯡꯔꯤ ꯁꯦꯠꯂ ꯆꯠꯄ ꯃꯉꯥꯏꯔꯦꯗ
ꯍꯣꯏꯅꯦ ꯑꯗꯨꯗꯤ ꯇꯉꯥꯏ ꯐꯗꯦꯗꯅ ꯑ ꯑꯗꯨꯗꯤ ꯑꯗꯨ ꯑꯣꯏꯇꯥꯏ ꯍꯥꯏꯗꯤ ꯅꯥꯎꯕꯤꯗ ꯍꯪꯉ ꯈꯪꯅꯤ ꯑꯉꯥꯡ ꯏꯃꯥꯅ ꯎꯝ ꯑꯗꯨꯅꯦ ꯑꯗꯨ ꯑꯣꯏꯗꯕ ꯃꯥꯜꯂꯦ ꯍꯥꯏꯕ
ꯎꯝ ꯎꯝ ꯎꯝ ꯑꯣꯏꯗꯕꯅꯦ ꯑꯗꯨꯃꯥꯏꯅ ꯑꯣꯏꯗꯕꯅꯦ
ꯑꯁꯂꯋꯥꯔ ꯑꯃ ꯀꯩ ꯑꯃ ꯑꯗꯨꯝ ꯁꯦꯠꯂꯒ ꯑꯗꯨꯝ ꯆꯠꯄ ꯌꯥꯕꯤ
ꯎꯝ ꯎꯝ ꯎꯝ ꯑꯩ ꯏꯃꯥꯟꯅꯕꯤ ꯇꯧꯈꯤꯕꯗꯨ
ꯑꯗꯣ ꯑꯩꯅ ꯍꯪꯉꯦ ꯗꯥꯏꯠꯀꯤꯗꯤ ꯑꯃꯨꯛ ꯁꯨꯃꯥꯏꯅ ꯇꯧꯋꯤ ꯍꯥꯏꯕ ꯄꯤ ꯁꯤ ꯅꯨꯡꯁꯤ ꯂꯩꯇꯦ ꯑꯥꯔ ꯁꯥꯏꯟꯁ ꯂꯩ
ꯃꯥꯅꯦ ꯇꯨꯋꯦꯞ ꯂꯣꯏꯔꯒꯅꯦ ꯎꯝ ꯒ꯭ꯔꯦꯖꯨꯌꯦꯁꯟ ꯃꯥꯁꯇꯔ ꯀꯩꯝꯇ ꯃꯔꯤ ꯂꯩꯅꯗꯦ ꯇꯨꯋꯦꯞ ꯂꯣꯏꯔꯒ ꯆꯪꯗꯣꯏꯅꯦ
ꯑꯣ ꯇꯨꯋꯦꯞ ꯂꯣꯏꯔ ꯆꯪꯗꯣꯏꯅꯦ ꯑꯗꯨ ꯄꯤ ꯁꯤ ꯅꯨꯡꯁꯤꯒꯤ ꯀꯔꯤ ꯀꯔꯥ ꯑꯝꯇ ꯂꯩꯇꯦ ꯑꯁ ꯑꯗꯨꯅꯕꯨ ꯐꯔꯕꯖꯥꯠꯅꯦ ꯑꯗꯨ ꯅꯍꯥꯟꯅ ꯇꯧꯔꯝꯗꯧꯅꯤꯅꯦ ꯑꯗꯨꯗꯤ
ꯑꯗꯨ ꯇꯧꯊꯣꯛꯑꯣ ꯀꯩꯗꯧꯔꯒꯦ ꯑꯗꯨꯗꯣ ꯍꯥꯟꯅ ꯗꯥꯏꯠꯁꯦ ꯆꯍꯤ ꯑꯃ ꯑꯣꯏꯔꯝꯕꯅꯦ ꯍꯧꯖꯤꯛꯇꯤ ꯑꯅꯤ ꯑꯣꯏꯔꯝꯗꯣꯏ ꯃꯥꯜꯂꯦ
ꯑꯅꯤ ꯑꯣꯏ ꯍꯥꯏꯌꯦ
ꯎꯝ ꯎꯝ ꯈꯔ ꯉꯜꯂꯤꯉꯩꯗꯗꯤ ꯑꯃꯃꯝ ꯑꯃꯃꯝ ꯂꯣꯏ ꯇꯧꯕꯅꯦꯕ
ꯑꯥ
ꯑꯗꯣ ꯍꯧꯖꯤꯛꯇꯤ ꯑꯅꯤ ꯑꯣꯏꯔꯝꯗꯣꯏ ꯃꯥꯜꯂꯦꯖꯦ ꯑꯩ ꯏꯃꯥꯟꯅꯕꯤ ꯇꯧ ꯏꯃꯥꯟꯅꯕꯤꯅ ꯇꯧꯕ ꯃꯇꯝꯗꯨꯕꯥꯎ ꯑꯃ ꯑꯣꯏꯔꯤ
ꯑ ꯗꯥꯏꯠꯀꯤꯗꯤ ꯑꯃꯨꯛ ꯂꯧꯋ꯭ꯔꯒꯤ ꯑꯣꯏꯔꯛ ꯄꯅꯤꯅ ꯑꯃꯨꯛ ꯑꯗꯨꯗꯤ ꯕꯤ ꯑꯦꯠꯇꯒꯤꯗꯤ ꯈꯇꯪ ꯅꯪ ꯑꯃꯨꯛ ꯃꯥꯅ ꯑꯃꯨꯛ ꯀꯩꯅꯣꯁꯦ ꯑ ꯑ ꯈꯔ ꯀꯣꯝꯗꯧ ꯃꯥꯜꯂꯦ ꯃꯔꯝꯗꯤ ꯕꯦꯠꯇ ꯇꯧꯔꯤꯕ ꯑꯗꯨꯃꯥꯏꯅ ꯌꯥꯝ ꯍꯦꯟꯅ ꯀꯩ ꯍꯥꯏꯅꯤ ꯕꯦꯠ ꯀꯗ ꯈꯦꯠꯅꯔꯛꯑꯦꯗꯅ ꯑꯃꯅ ꯈꯔ ꯍꯥꯏꯌꯔ ꯀ꯭ꯂꯥꯁꯁꯤ ꯈꯔ ꯌꯥꯎꯔꯛꯏꯝꯃꯤꯗꯨꯅ
ꯎꯝ
ꯑꯗꯨꯅ ꯕꯦꯠ ꯗꯥꯏꯒꯤꯅꯦ ꯑꯃꯨꯛ ꯈꯇꯪ ꯀꯩꯅꯣ ꯇꯧꯔꯝꯗꯧ ꯃꯥꯜꯂꯦꯕ ꯇꯥꯛ ꯑꯣꯏꯔꯒꯁꯨ ꯑꯃ ꯑꯣꯏꯔꯒꯁꯨ ꯍꯥꯏꯗꯤ ꯅꯥꯎꯕꯤ ꯍꯣꯏꯗꯣ ꯈꯪꯉꯝꯒꯅꯦꯕ
ꯎꯝ ꯎꯝ ꯍꯣꯏ ꯊꯕꯛꯄꯨꯗꯤ ꯑꯗꯨꯝ ꯂꯣꯏ ꯆꯤꯜꯂꯦ ꯑꯅꯤꯃꯛꯀꯣ ꯆꯤꯜꯂꯒꯁꯨ ꯃꯥꯅ ꯈꯤ ꯈꯤꯇꯪꯗꯤ ꯄꯤꯛꯊꯔꯛꯑꯅꯤ ꯍꯥꯏꯕꯗꯤ ꯕꯤ ꯑꯦꯠ ꯇꯧꯕꯗꯒꯤ ꯑꯦꯝ ꯑꯦꯠ ꯇꯧꯕꯅ ꯑꯃꯨꯛ ꯍꯦꯟꯅ ꯂꯨꯏꯌꯦꯕ ꯁꯞꯖꯦꯛꯁꯦ ꯑꯗꯨꯃꯥꯏ ꯇꯧꯗꯅ ꯗꯥꯏꯠ ꯅ ꯑꯃꯨꯛ ꯑꯦ ꯕꯤꯑꯦꯠꯇꯒꯤ ꯈꯤꯇꯪ ꯀꯝ ꯑꯣꯏꯔꯛꯀꯗꯣꯏ ꯃꯥꯜꯂꯦ ꯃꯔꯝꯗꯤ ꯀꯩꯅꯣ ꯍꯥꯏꯔꯀꯥꯟꯗ ꯂꯧꯋꯔ ꯀ꯭ꯂꯥꯁ ꯑꯣꯏꯔꯛꯄꯅꯤꯅꯀꯣ ꯑꯗꯒꯤ ꯃꯥꯅ ꯇꯧꯗꯣꯏꯕ ꯄꯣꯠ ꯄꯣꯠ ꯑꯗꯨꯁꯨ ꯑꯔꯥꯏꯕ ꯉꯥꯛꯇ ꯑꯣꯏꯕꯅꯦꯕ ꯑꯃꯨꯛ ꯍꯦꯟꯅ ꯂꯥꯏꯊꯣꯔꯛꯑꯅꯦꯕ ꯏꯖꯤ ꯑꯣꯏꯔꯛꯑꯅꯦꯕ ꯑꯦꯝ ꯑꯦꯠ ꯇꯧꯕ ꯀꯥꯡꯒꯨꯅ ꯕꯤ ꯑꯦꯠ ꯆꯦ ꯂꯨꯏꯌꯦ ꯂꯨꯏꯌꯦ ꯂꯨꯏꯌꯦ ꯍꯥꯏ ꯂꯥꯏ ꯂꯥꯏ ꯂꯥꯏꯑꯅ ꯍꯥꯏꯔꯛꯑꯦꯕ ꯑꯦꯝ ꯑꯦꯠꯀꯤ ꯀꯥꯡꯕꯒꯨꯅ ꯑꯃꯨꯛ ꯕꯤꯑꯦꯠꯁꯦ ꯍꯥꯏꯗꯤ ꯍꯣ ꯍꯣ ꯍꯣꯏ ꯑꯦꯝ ꯑꯦꯠꯁꯤꯅ ꯄꯨꯔꯥ ꯍꯥꯏꯋ꯭ꯔ ꯏꯁꯇꯥꯗꯤ ꯇꯧꯔꯛꯄꯩ ꯇꯥꯏꯞꯇ ꯇꯧꯈꯠꯂꯛꯄꯒꯤ
ꯑꯁ ꯑꯩꯈꯣꯏꯗꯤ ꯑꯩ ꯌꯥꯝ ꯀꯟꯅ ꯌꯧ ꯑꯗꯩ ꯃꯣꯏꯅ ꯁꯨꯃꯥꯏꯅ ꯍꯥꯏꯌꯦ ꯑ ꯅꯪꯒꯤ ꯄꯤꯁ ꯇꯤꯒꯤ ꯃꯇꯥꯡꯗ ꯍꯥꯏꯔꯛꯑꯦ ꯀꯣ ꯃꯣꯏ ꯑꯣꯖꯥꯅ ꯁꯨꯃꯥꯏꯅ ꯍꯥꯏꯔꯛꯑꯦꯕ ꯄꯤ ꯁꯤꯁꯦ ꯐꯤꯐꯇꯤ ꯐꯥꯏꯚ ꯁꯨꯗ꯭ꯔꯕꯅꯤꯅ ꯅꯪꯒꯤ ꯀꯝꯄꯜꯁꯔꯤ ꯅꯪꯒꯤ ꯀꯩꯅꯣꯁꯦ ꯀꯛꯈ꯭ꯔꯒꯅꯤ ꯁꯤꯅꯦꯕ ꯑꯩꯈꯣꯏꯒꯤ ꯑ ꯁꯥꯔꯇꯤꯐꯤꯀꯦꯠꯁꯦ ꯅꯪ ꯀꯩꯔꯤꯝ ꯀꯥꯟꯅꯔꯣ ꯅꯪ ꯇꯝꯃꯁꯨ ꯒꯣꯔꯃꯦꯟꯅ ꯐꯠꯂꯥꯎ ꯀꯛꯈꯤꯅꯤ ꯑꯣꯇꯣꯃꯦꯇꯤꯛ ꯑꯗꯨꯝ ꯀꯛꯈꯤꯅꯤ ꯑꯗꯨꯒ ꯑ ꯅꯪꯅ ꯕꯦꯡ ꯁꯦ ꯂꯣꯏꯔ ꯈꯣꯏ ꯅꯪꯒꯤ ꯇꯝꯒꯦꯕꯨꯗꯤ ꯇꯝꯖꯧ ꯀꯩꯁꯨ ꯀꯥꯏꯗꯦ ꯑꯩꯈꯣꯏꯗꯤ ꯇꯝꯕꯩꯗꯤ ꯑꯊꯤꯡꯕ ꯀꯔꯤꯝ ꯂꯩꯇꯦ ꯁꯤꯅꯦꯕ ꯑꯥ
ꯀꯦ ꯑꯗꯨ ꯑꯃꯨꯛ ꯇꯧꯔꯛꯀꯦ
ꯍꯣ ꯍꯣ ꯍꯣ ꯍꯣ ꯍꯣꯏ ꯎꯝ ꯎꯝ